ꯍꯂꯣ ꯇꯥꯕ꯭ꯔꯣ
ꯀꯩꯗꯧꯔꯤꯅꯣ
ꯀꯩꯁꯨ ꯇꯧꯗꯦ ꯅꯪꯗꯤ
ꯑꯩꯁꯨ ꯀꯩꯁꯨ ꯇꯧꯗꯦ ꯐꯝꯃꯤꯅꯦ
ꯑꯦ
ꯅꯨꯡꯉꯔꯤꯕꯣ ꯆꯥꯛ ꯆꯥꯔꯦ ꯍꯣꯏ ꯅꯣꯏꯗꯤ
ꯑꯣ ꯑꯩꯈꯣꯏꯁꯨ ꯆꯥꯔꯦ ꯀꯔꯤ ꯃꯊꯦꯜ ꯆꯥꯟꯅꯕ ꯑꯈꯣꯏ ꯑꯩꯒꯤꯗꯤ ꯍꯥꯎꯃꯟꯗꯅ
ꯍꯥꯎꯃꯟꯗꯅ ꯑꯗꯨ ꯍꯥꯏ ꯑꯗꯨ ꯍꯥꯏꯒꯅꯤ ꯍꯥꯏꯕꯗꯣ ꯑꯩ ꯈꯪꯉꯦꯕ
ꯅꯪꯗꯤ ꯀꯩ ꯃꯊꯦꯜ
ꯑꯩꯗꯤ ꯀꯥꯡꯁꯣꯏꯅꯤ ꯈꯥꯃꯦꯟꯒ ꯑꯂꯨ
ꯍꯥꯎꯅꯤꯅꯦ ꯀꯅꯥꯅ ꯊꯣꯡꯕꯤꯕꯅꯣ
ꯑꯩꯅ ꯊꯣꯡꯉꯤꯅꯤ ꯀꯩꯅꯣ
ꯐꯥꯏꯅꯦ ꯀꯅꯥ ꯀꯅꯥ ꯂꯩꯒꯦ ꯅꯪꯗꯤ
ꯏꯊꯟꯇ ꯂꯩ ꯍꯧꯖꯤꯛꯇꯤ
ꯑꯣ ꯀꯔꯤ ꯆꯠꯊꯔꯒꯦ ꯍꯧꯖꯤꯛ ꯃꯇꯝꯁꯦ ꯀꯔꯤ ꯊꯕꯛ ꯇꯧꯔꯤꯅꯣ ꯅꯪ
ꯊꯕꯛ ꯇꯧꯗꯦꯗ ꯑꯗꯨꯝ ꯌꯨꯝꯗ ꯑꯗꯨꯝ ꯂꯩꯌꯦ
ꯑꯣ
ꯅꯪꯗꯤ
ꯑꯩꯁꯨ ꯊꯕꯛ ꯁꯨꯗ꯭ꯔꯤꯗ ꯑꯗꯨꯝ ꯌꯨꯝꯗ ꯏꯕꯥꯅꯤ ꯆꯞ ꯃꯥꯟꯅꯕꯅꯦ
ꯀꯩꯒꯤ ꯊꯕꯛ ꯁꯨꯗ꯭ꯔꯤꯅꯣ ꯁꯨꯕ ꯌꯥꯗ꯭ꯔꯣ ꯅꯨꯄꯥꯅꯕꯨ
ꯁꯨꯒꯗꯧꯕꯅꯤ ꯑꯗꯨ ꯃꯇꯝ ꯑꯃꯗꯤ ꯄꯣꯊꯥꯕꯁꯨ ꯇꯥꯏꯅ
ꯅꯨꯇꯤꯒꯤ ꯅꯨꯇꯤꯒꯤ ꯑꯗꯨꯝ ꯁꯨꯕꯗꯤ ꯌꯥꯗꯦ ꯍꯥꯏꯌꯣ
ꯍ ꯅꯪꯗꯤ ꯀꯩ ꯊꯕꯛꯇ ꯍꯩꯌꯦ
ꯑꯩꯗꯤ ꯊꯕꯛ ꯂꯣꯏ ꯍꯩꯗ ꯊꯕꯛ ꯂꯣꯏ ꯍꯩ ꯇꯧꯗꯕꯁꯨ ꯍꯥ
ꯐꯤ ꯇꯨꯕ ꯍꯩꯕ꯭ꯔꯣ
ꯐꯤ ꯇꯨꯕꯁꯨ ꯍꯩ ꯂꯣꯏꯅ ꯍꯩ ꯇꯧꯕ ꯇꯧꯗꯕꯒꯤ ꯋꯥ ꯈꯛꯇꯅꯦ
ꯎꯝ ꯐꯤ ꯇꯨꯕꯁꯦ ꯀꯃꯥꯏ ꯇꯧꯕ ꯖꯠꯂꯣ
ꯐꯤ ꯇꯨꯕꯗꯤ ꯑꯗꯨꯃꯥꯏꯅ ꯇꯨꯕꯅꯤ ꯀꯩꯅꯣ ꯀꯃꯥꯏꯅ ꯇꯧꯗꯣꯏꯅꯣ
ꯃꯤꯆꯤꯟꯗꯅ ꯇꯨꯕꯔꯥ
ꯈꯨꯠ ꯈꯨꯠ ꯌꯥꯎꯗ꯭ꯔꯗꯤ ꯃꯦꯆꯤꯟ ꯈꯛꯇ ꯌꯥꯔꯣꯏꯌꯦ
ꯑꯗꯣ ꯍꯟꯗꯛꯀꯤ ꯈꯨꯠꯅꯁꯨ ꯑꯗꯨꯝ ꯊꯝꯃꯒ ꯃꯦꯠꯆꯤꯟꯅ ꯇꯧꯕꯁꯨ ꯌꯥꯎꯋꯤꯗ
ꯑ
ꯅꯣꯏꯗꯤ ꯏꯔꯣꯟꯕꯒꯨꯝꯕꯁꯨ ꯆꯠ ꯆꯥꯔꯝꯃꯅꯤꯀꯣ
ꯏꯔꯣꯟꯕꯁꯨ ꯆꯥꯏ ꯅꯣꯏꯗꯤ ꯆꯥꯗ꯭ꯔꯣ
ꯆꯥꯏꯌꯦ ꯑꯗꯨ ꯁꯦꯝꯕ ꯍꯩꯗꯦꯅꯦ ꯑꯩꯗꯤ
ꯑꯦ ꯅꯪꯅ ꯆꯥꯛ ꯌꯦꯟꯁꯥꯡ ꯊꯣꯡꯉꯤꯔꯣ
ꯏꯊꯟꯗ ꯂꯩꯔꯗꯤ
ꯅꯊꯟꯇ ꯂꯩꯔꯗꯤ ꯅꯪꯅ ꯊꯣꯡꯉꯦ
ꯑ ꯑꯩꯅ ꯊꯣꯡꯕ ꯇꯥꯕꯀꯣ
ꯎꯝ
ꯇꯝꯄꯥꯛꯇꯔꯣ ꯅꯪꯁꯦ
ꯑꯩꯅꯦ ꯌꯨꯝꯗꯅꯦ ꯇꯝꯄꯥꯛ ꯅꯠꯇꯦ ꯇꯝꯄꯥꯛ ꯍꯥꯏꯕꯁꯨ ꯌꯥꯏꯌꯦꯗ
ꯑꯣ ꯃꯤ ꯑꯣ ꯏꯔꯣꯟꯕ ꯅꯣꯏꯁꯨ ꯉꯥ
ꯁꯤꯡꯁꯦ ꯏꯔꯣꯝꯕ ꯈꯔ ꯆꯥꯒꯟꯕꯅꯦ
ꯃꯥꯅꯦ ꯅꯣꯏ ꯅꯣꯏꯁꯨ ꯄꯥꯛ ꯑꯥ ꯅꯣꯏꯗꯤ ꯄꯥꯛ ꯆꯥꯔꯝꯃꯣꯏꯀꯣ
ꯑꯩꯈꯣꯏꯗꯤ ꯆꯥꯏꯗ
ꯎꯝ ꯇꯝꯄꯥꯛ ꯃꯤꯁꯤꯡꯗꯤ ꯑꯗꯨꯝ ꯃꯣꯏꯁꯦ ꯏꯔꯣꯝꯕ ꯑꯌꯥꯝꯕꯗ ꯌꯧꯏꯤꯀꯣ ꯆꯥꯔꯁꯦ
ꯎꯝ
ꯅꯨꯡꯁꯨꯝ ꯉꯥ ꯑꯇꯦꯛꯄꯒꯨꯝꯕ ꯍꯥꯞꯄꯔꯣ ꯀꯒꯨꯝꯕ ꯁꯦꯝꯕꯗ
ꯑꯦ ꯉꯥ ꯇꯦꯛꯄ ꯀꯥꯏꯗꯩꯅꯣꯗ
ꯑꯣꯝ
ꯉꯥꯔꯤ
ꯎꯝ
ꯉꯔꯤ ꯍꯥꯞꯄꯗꯤ ꯌꯥꯔꯦ ꯏꯔꯣꯝꯕꯗꯗꯤ ꯑꯇꯦꯛꯄ ꯍꯥꯞꯇ꯭ꯔꯁꯨ ꯅꯣꯏꯗ ꯍꯥꯞꯅꯕ꯭ꯔꯣꯗ ꯍꯥꯏꯁꯦ
ꯇꯝꯄꯥꯛꯇꯗꯤ ꯑꯗꯨꯝ ꯃꯣꯏ ꯍꯥꯞꯄꯒ ꯇꯧꯕꯒꯨꯝ ꯑꯗꯨꯁꯨ ꯍꯥꯎꯋꯤ
ꯑꯣ ꯑꯩꯗꯤ ꯈꯪꯗꯦ
ꯎꯝ ꯈꯣꯏꯗꯅ ꯀꯩ ꯃꯊꯦꯜ ꯄꯥꯝꯃꯤ ꯅꯪꯗꯤ ꯁꯗ
ꯑꯁ ꯊꯥꯗꯨꯗꯤ ꯌꯦꯟ
ꯌꯦꯟ ꯌꯦꯟꯗꯤ ꯑꯉꯥꯡ ꯃꯥꯟꯗ꯭ꯔꯣ
ꯌꯦꯟ ꯍꯥꯏꯕꯗꯤ ꯑ ꯌꯨꯝꯒꯤ ꯍꯥꯏꯕꯅꯤ ꯀꯩꯅꯣ
ꯑ
ꯌꯨꯝꯒꯤ ꯅꯠꯇꯕꯗꯨ ꯑꯉꯧꯕꯗꯨꯗꯤ ꯆꯥꯅꯤꯡꯗꯦꯍꯦ
ꯍꯣꯏ ꯆꯨꯝꯃꯦ ꯆꯨꯝꯃꯦ ꯑꯗꯨꯕꯨꯗꯤ ꯍꯥꯎꯏ
ꯅꯪꯗꯤ ꯅꯪꯗꯤ ꯀꯔꯝꯕꯅ ꯍꯦꯟꯅ ꯄꯥꯝꯒꯦꯕ
ꯑꯩꯗꯤ ꯁꯟꯁꯥꯅ ꯍꯦꯟꯅ ꯄꯥꯝꯃꯤꯗ
ꯑꯣ ꯑꯩꯗꯤ ꯁꯟꯁꯥ ꯄꯥꯝꯗꯦ
ꯑꯗꯨ ꯑꯩꯈꯣꯏꯒꯤ ꯑꯩꯈꯣꯏꯅ ꯌꯣꯛꯄ ꯌꯦꯟꯗꯣ
ꯎꯝ
ꯑꯁ ꯃꯃꯜꯁꯤꯗꯤ ꯌꯥꯔꯦꯀꯣ ꯃꯃꯜ ꯌꯥꯝ ꯇꯥꯡꯉꯦ
ꯑꯗꯨ ꯑꯩꯈꯣꯏꯅ
ꯅꯣꯏ ꯌꯥꯝ ꯌꯣꯛꯄ
ꯅꯠꯇꯦ ꯑꯩꯅ ꯍꯥꯏꯕꯗꯤ ꯑꯩꯈꯣꯏꯅ ꯌꯣꯛꯄꯗꯣ ꯑꯗꯨꯗꯤ ꯃꯃꯜ ꯇꯥꯡꯉꯤꯗꯅ
ꯍꯣꯏ
ꯑꯗꯨ ꯎꯝ ꯀꯩꯅꯣꯗ ꯑꯉꯧꯕꯗꯣ
ꯍꯣꯏ ꯍꯣꯏ ꯍꯣꯏ
ꯃꯇꯨ ꯑꯉꯧꯕꯗꯨꯗꯤ ꯑꯗꯨꯗꯤ ꯍꯣꯡꯉ ꯀꯩꯅ
ꯍꯣꯏ ꯑꯗꯨ ꯑꯗꯨꯅꯦꯕ ꯑꯩꯈꯣꯏꯅ ꯌꯣꯛꯄꯗꯣ ꯇꯥꯡꯃꯟꯕꯅꯤꯅ ꯌꯣꯛꯗ꯭ꯔꯗꯤ ꯂꯩꯔꯒ ꯆꯥꯕꯁꯤ ꯉꯝꯗꯦꯕꯀꯣ
ꯑꯥ
ꯅꯣꯏꯗꯁꯨ ꯇꯥꯡꯉꯝꯃꯅꯤ
ꯍꯣꯏ
ꯑꯗꯨꯒꯨꯝꯕꯗꯤ ꯇꯣꯏꯅ ꯆꯥꯕ ꯉꯝꯗ꯭ꯔꯦꯅꯦ ꯍꯥꯎꯕꯗꯤ ꯍꯥꯎꯕ ꯆꯒꯦꯝ ꯊꯣꯡꯕꯁꯨ ꯌꯥꯝ ꯍꯥꯎꯋꯦ ꯃꯥꯁꯤ ꯀꯣ
ꯅꯠꯇꯦ ꯑꯩꯒꯤꯗꯤ ꯑ ꯁꯤꯡ ꯃꯅꯥꯒ ꯁꯤꯡꯒ ꯑ ꯆꯝꯐꯨꯠ ꯇꯧꯔꯒ ꯆꯥꯕꯗꯣ
ꯑꯦꯁ
ꯑꯗꯨ ꯑꯗꯨ ꯍꯥꯎꯗ꯭ꯔꯣ
ꯑꯗꯨ ꯄꯥꯛ ꯆꯥꯗ꯭ꯔꯦꯅꯦ ꯈꯪꯍꯧꯗ꯭ꯔꯦ ꯃꯍꯤ ꯊꯛꯅꯤꯡꯉꯥꯏꯕꯨꯗꯤ ꯐꯔꯗ
ꯃꯍꯤ ꯊꯛꯑꯒ ꯑꯥ ꯅꯠꯇꯦ ꯀꯥꯡꯁꯣꯏꯗꯧꯅ ꯊꯣꯡꯕꯗꯣ ꯊꯥꯎ ꯉꯧꯗꯕꯤꯗ ꯑꯗꯨ ꯍꯥꯎꯕꯅꯤ
ꯑꯗꯨꯁꯨ ꯍꯥꯎꯋꯦ ꯆꯒꯦꯝꯁꯨ ꯍꯥꯎꯋꯦ ꯉꯥꯎꯕꯁꯨꯨ ꯍꯥꯎꯋꯦ
ꯍꯣꯏ ꯍꯥꯎꯋꯦ ꯍꯥꯎꯋꯦ ꯍꯣꯏ
ꯑꯗꯨꯣ ꯕꯣꯏꯂꯔꯒꯨꯝꯕꯁꯤꯗꯤ ꯄꯥꯝꯗ꯭ꯔꯦꯕ
ꯄꯥꯝꯗꯦ ꯑꯗꯨꯗꯤ
ꯎꯝ ꯑꯗꯨ ꯅꯣꯏ ꯅ ꯑ ꯑꯩꯈꯣꯏ ꯏꯃꯨꯡꯁꯤꯡꯅ ꯂꯩꯗ
ꯑꯣ
ꯅꯣꯏ ꯂꯥꯎꯒꯨꯝꯕꯁꯨ ꯁꯨꯕ꯭ꯔꯥ
ꯁꯨꯋꯦ ꯍꯣꯏ
ꯇꯝꯄꯥꯛ ꯀꯤꯔ ꯅꯠꯇ꯭ꯔ ꯆꯤꯡꯒꯂꯥꯎ
ꯇꯝꯄꯥꯛꯀꯤ ꯆꯤꯡꯒꯤꯗꯤ ꯎꯗꯦꯗ ꯇꯝꯄꯥꯛꯀꯤꯅꯦ
ꯑꯣ ꯏꯁꯤꯡ ꯌꯥꯎꯕꯗꯣ
ꯎꯝ
ꯑꯣꯍꯣ ꯅꯨꯡꯉꯥꯏꯔꯝꯃꯅꯤꯅꯦ ꯂꯣꯏꯔꯕ ꯍꯧꯖꯤꯛꯇꯤ
ꯂꯣꯏꯗ꯭ꯔꯤꯗ ꯍꯧꯖꯤꯛ ꯈꯣꯏꯔꯤ ꯏꯁꯤꯡ ꯌꯥꯎꯗꯕꯩ ꯂꯧ ꯁꯨꯕ ꯌꯥꯗ꯭ꯔꯦ
ꯑꯩꯈꯣꯏꯅ ꯏꯁꯤꯡ ꯌꯥꯝꯃꯟꯗꯅ ꯅꯣꯡ ꯅꯨꯡꯇꯤ ꯆꯨꯕꯅꯤꯅ
ꯏꯁꯤꯡ ꯌꯥꯝꯃꯟꯕꯒꯤ ꯂꯧ ꯁꯨꯕ ꯌꯥꯗ꯭ꯔꯕꯣ
ꯍꯣꯏ ꯑꯈꯣꯏꯗꯤ ꯌꯥꯗ꯭ꯔꯦ ꯅꯣꯡꯁꯦ ꯅꯨꯡꯇꯤ ꯆꯨꯕꯅꯤꯅꯀꯣ
ꯎꯝ
ꯑꯗꯨ ꯅꯣꯏ ꯂꯥꯎꯒꯨꯝꯕꯗ ꯊꯔꯣꯏ ꯈꯨꯟꯕ ꯌꯥꯝ ꯅꯨꯡꯉꯥꯏꯌꯦꯅꯦ
ꯑꯦ ꯅꯪ ꯅꯪ ꯊꯔꯣꯏ ꯈꯨꯟꯕ ꯆꯠꯄ꯭ꯔꯣ
ꯍꯣꯏ ꯑꯩꯈꯣꯏ ꯅꯍꯥꯟ ꯇꯝꯄꯥꯛ ꯂꯩꯕꯗꯀꯣ
ꯑꯧ
ꯗꯨꯝ ꯊꯔꯣꯏ ꯈꯨꯟꯕ ꯆꯠꯂꯦ ꯌꯥꯝꯃꯦ ꯃꯣꯏꯒꯤꯗꯣ ꯑꯗꯣ ꯑꯩꯈꯣꯏ ꯆꯠꯄ ꯃꯇꯝ ꯑꯩꯈꯣꯏꯅ ꯈꯨꯟꯕ ꯃꯐꯝꯁꯦ ꯃꯤꯁꯤꯡꯁꯦ ꯇꯣꯏꯅ ꯈꯨꯟꯕ ꯃꯥꯜꯂꯦꯕ
ꯑꯣ
ꯑꯗꯨꯒꯤ ꯑꯈꯣꯏ ꯈꯨꯟꯕ ꯆꯠꯂꯗꯤ ꯌꯥꯝꯕꯗꯤ ꯌꯥꯝꯕꯀꯣ ꯊꯧꯔꯣꯏꯗꯣ ꯑꯗꯨ ꯃꯆꯥ ꯃꯆꯥ ꯑꯣꯏꯔꯝꯕꯀꯣ ꯈꯔ ꯄꯤꯛꯄ
ꯎꯝ
ꯅꯣꯏꯒꯤꯗꯨꯁꯨ ꯂꯩꯔꯝꯃꯅꯤꯀꯣ
ꯑꯩꯈꯣꯏꯔꯣꯝꯗꯗꯤ ꯊꯔꯣꯏ ꯌꯥꯝ ꯇꯥꯗꯦꯗ
ꯑꯣ ꯑꯥ ꯍꯥ ꯅꯒꯨꯝꯕꯁꯨ ꯌꯥꯎꯕ ꯅꯠꯇ꯭ꯔꯣ
ꯉꯥꯁꯨ ꯎꯗ꯭ꯔꯦ ꯑꯩꯈꯣꯏꯔꯣꯝꯗꯗꯤ
ꯎꯝ ꯑꯗꯨꯗꯤ ꯁꯤꯠ ꯆꯦꯡ ꯂꯧꯅꯤꯡꯉꯥꯏ ꯈꯠꯅꯤꯅꯦ
ꯑꯦꯡ ꯈꯠꯇꯅꯤ ꯍꯣꯏ ꯑꯥ ꯐꯧ ꯈꯛꯇꯅꯦ ꯍꯧꯖꯤꯛ ꯑꯩꯈꯣꯏꯔꯣꯝꯗ ꯈꯔ ꯐꯔꯤꯁꯦ ꯉꯥ ꯉꯥꯒ ꯑꯝꯇ ꯎꯗꯦꯗ ꯄꯨꯈ꯭ꯔꯤꯒꯨꯝꯕ ꯂꯩꯇꯝꯅꯤꯅ
ꯍꯣ ꯍꯣ ꯑꯗꯨ ꯅꯣꯏꯁꯦ ꯆꯍꯤꯒꯤ ꯅꯣꯏ ꯂꯧꯁꯨ ꯑꯃꯔꯛꯅꯤꯀꯣ ꯇꯧꯔꯤꯁꯦ
ꯎꯝ
ꯑꯗꯨ ꯅꯣꯏ ꯇꯤꯟꯗꯅ ꯐꯧꯁꯦ ꯌꯦꯡꯕ ꯅꯠꯇꯒ ꯕꯣꯔꯥꯒꯤꯔꯣ
ꯕꯣꯔꯥ ꯕꯣꯔꯥꯗ ꯑꯩꯈꯣꯏꯗꯤ
ꯑꯣ ꯕꯣꯔꯥ ꯀꯌꯥꯒꯨꯝꯕ ꯂꯧꯕ꯭ꯔꯥ ꯆꯍꯤꯃꯗ
ꯇꯔꯥꯗꯣ ꯑꯩꯠꯇꯤ ꯌꯥꯝꯃꯗꯤꯀꯣ ꯑꯩꯠꯇꯤ ꯌꯥꯝꯗ꯭ꯔꯗꯤ ꯁꯤꯛꯁꯇꯤ ꯁꯕꯦꯟꯇꯤ
ꯑꯦ ꯑꯦ ꯇꯤ ꯁꯨꯗꯤ ꯌꯥꯝꯃꯤꯅꯦ
ꯎꯝ ꯑꯦꯠꯇꯤꯗꯤ ꯌꯥꯝꯃꯦ
ꯑꯣ ꯑꯩꯈꯣꯏꯁꯨ ꯅꯣꯏ ꯈꯨꯟ ꯃ ꯅꯥꯕꯒꯤꯔ ꯈꯪꯗ꯭ꯔꯦ ꯏꯃꯥꯟꯅꯕꯒꯤꯀꯣ ꯑꯩꯈꯣꯏꯁꯨ ꯅꯍꯥꯟ ꯆꯠꯂꯦ ꯃꯣꯏ ꯑ ꯂꯧꯗꯣ ꯐꯧ ꯎꯝ ꯇꯨꯕꯗꯣ ꯑꯗꯨꯒ ꯇꯛꯈꯥꯏꯕꯗꯣ ꯑ
ꯍꯣꯏ
ꯑꯩꯈꯣꯏꯁꯨ ꯃꯇꯦꯡ ꯄꯥꯡꯅꯤꯡꯉꯥꯏ ꯆꯠꯄ ꯌꯥꯝ ꯅꯨꯡꯉꯥꯏꯌꯦꯅꯦ ꯃꯣꯏꯖꯨ ꯃꯦꯆꯤꯟꯅ ꯑꯥ ꯐꯧ
ꯑ ꯍꯧꯖꯤꯛꯇꯤ ꯃꯦꯆꯤꯟꯅ ꯂꯣꯏꯅ ꯇꯧꯔꯦ ꯍꯣꯏ ꯈꯥꯎꯕꯁꯨ ꯌꯩꯕꯁꯨ
ꯑꯣ ꯍꯣ ꯃꯣꯏꯒꯤꯗꯣ ꯀꯌꯥ ꯍꯥꯏꯕ꯭ꯔꯥ ꯐꯣꯔꯇꯤ ꯇꯨ ꯍꯥꯏꯕꯥ ꯊꯣꯛꯑꯦ ꯀꯦꯖꯤꯗ ꯑꯣ ꯕꯣꯔꯥꯗꯣ
ꯑꯣ ꯑꯗꯨꯗꯤ ꯂꯧ ꯈꯔ ꯆꯥꯎꯕ꯭ꯔꯥ ꯄꯤꯛꯄ꯭ꯔꯥ
ꯌꯥꯝ ꯆꯥꯎꯥꯎ ꯁꯪꯒꯝꯁꯦ ꯑꯅꯤ ꯑꯍꯨꯝ ꯁꯨꯔꯝꯅꯤ ꯃꯣꯏꯒꯤ ꯑꯗꯨ ꯌꯥꯝ ꯊꯣꯛꯇꯕ꯭ꯔꯥ ꯑꯍꯨꯝꯒꯤ
ꯑꯍꯨꯝ ꯀꯩ ꯍꯥꯏꯕ
ꯁꯪꯉꯝ ꯑꯍꯨꯝꯗ ꯀꯌꯥꯒꯨꯝꯕ ꯊꯣꯛꯄ ꯅꯣꯏꯒꯤ
ꯑꯩꯈꯣꯏꯒꯤꯔꯣ ꯑꯩꯠꯇꯤ ꯐꯔꯗꯤ ꯍꯟꯗ꯭ꯔꯦꯠꯀꯨꯝꯕꯗ ꯌꯥꯎꯋꯦ
ꯑꯍꯨꯝꯗꯅ
ꯑꯥ
ꯑꯗꯨꯗꯤ ꯌꯥꯝ ꯐꯩꯅꯦ ꯅꯣꯏꯒꯤ ꯑꯣ ꯑꯗꯨꯗꯤ ꯅꯣꯏꯒꯤ ꯆꯦꯡ ꯂꯩꯔꯝꯃꯣꯏꯀꯣ
ꯆꯦꯡ ꯂꯩꯗ꯭ꯔꯦ ꯍꯣꯏ
ꯑꯣ ꯑꯦꯟꯁꯥꯡ ꯅꯥꯄꯤꯒꯨꯝꯕꯒꯤꯗꯤ ꯇꯧꯗꯦ
ꯏꯟꯁꯥꯡ ꯅꯨꯄꯤꯗꯤ ꯑꯥ ꯊꯥꯗꯦ
ꯑꯣ ꯑꯗꯨꯗꯤ ꯂꯩꯔꯒ ꯆꯥꯔꯝꯃꯅꯤ
ꯂꯩ ꯌꯨꯝ ꯍꯤꯡꯒꯣꯜ ꯈꯔ ꯈꯔ ꯂꯩꯕ ꯀꯣ
ꯑꯣ ꯑꯣ ꯑꯣ ꯑꯗꯨꯗꯤ ꯍꯣꯏ ꯐꯩꯅꯦ ꯏꯟꯁꯥꯡ ꯅꯥꯄꯤꯁꯨ ꯌꯥꯝ ꯇꯥꯡꯕꯅꯤꯅ ꯑꯗꯨꯗꯅ ꯍꯦꯟꯅ ꯄꯩꯁꯥ ꯆꯠꯂꯤ
ꯎꯝ ꯏꯟꯖꯥꯡ ꯅꯥꯄꯤ ꯂꯩꯕꯗꯅ ꯄꯩꯁꯥ ꯆꯪꯉꯦ
ꯍꯣꯏ ꯆꯦꯡꯒꯤꯗꯤ ꯑꯗꯨꯝ ꯕꯦꯛ ꯑꯃ ꯂꯧꯈ꯭ꯔꯗꯤꯀꯣ
ꯅꯣꯏꯗꯤ ꯀꯃꯥꯏꯅ ꯇꯧꯔꯦ ꯑꯗꯨꯗꯤ
ꯑꯩꯈꯣꯏꯗꯤ ꯂꯩꯕ ꯉꯥꯛꯇꯅꯤ
ꯄꯩꯁꯥ ꯈꯔ ꯄꯥꯏꯕꯅꯤꯅ ꯂꯩꯕ ꯉꯥꯛꯇ ꯑꯣꯏꯔꯦ
ꯀꯥꯏꯗ꯭ꯔꯁꯨ ꯊꯥꯅꯤꯡꯉꯩ ꯂꯝ ꯂꯩꯗꯕꯅꯤꯅꯀꯣ
ꯑꯥ
ꯇꯥꯎꯟ ꯃꯅꯨꯡꯗ ꯂꯩꯌꯦꯕ ꯑꯩꯈꯣꯏꯁꯨ
ꯀꯥꯏꯗꯅꯣ
ꯑ ꯆꯤꯡꯗꯅꯤ
ꯆꯤꯡ ꯍꯥꯏꯁꯦ ꯃꯨꯈꯧꯔꯣ ꯃꯊꯛꯔꯣꯝꯗ ꯀꯥꯗꯣꯏꯔꯣ ꯃꯈꯥꯔꯣꯝꯗ ꯀꯥꯗꯣꯏꯔꯣ ꯑꯥ ꯀꯨꯝꯗ‌ꯣꯏꯔ‌ꯣ
ꯃꯊꯛ ꯀꯥꯗꯣꯏꯅꯦ ꯎꯝ
ꯑꯣ
ꯍ‌‌ꯦ ꯑꯗꯨꯒꯤ ꯑꯁ ꯂꯩꯕ ꯉꯥꯛꯇ ꯑꯣꯏꯕꯒꯤꯀꯣ ꯋꯥꯏ ꯑꯩꯈꯣꯏꯁꯨ
ꯍꯣꯏ ꯅꯣꯏꯔꯣꯝꯗꯗꯤ ꯏꯟꯁꯥꯡ ꯏꯟꯁꯥꯡ ꯅꯥꯄꯤ ꯇꯥꯡ ꯉꯝꯃꯅꯤꯀꯣ
ꯍꯣꯏ ꯑꯦꯟꯁꯥꯡ ꯅꯥꯄꯤ ꯎꯝ ꯑꯗꯨꯝ ꯍꯣꯏ ꯇꯥꯡꯉꯤꯗ